ꯍꯜꯂꯣ ꯀꯦꯝ ꯇꯧꯗꯦ
ꯑꯩ ꯆꯥꯛ ꯆꯥꯕ ꯂꯣꯏꯔꯒ ꯑꯥꯏꯁ ꯀ꯭ꯔꯤꯝ ꯆꯥꯔꯤꯌꯦ
ꯑꯣ ꯍꯧꯖꯤꯛꯄꯨꯔꯣ
ꯎꯝ
ꯁꯥꯔꯤꯕ꯭ꯔꯣ
ꯁꯥꯔꯤ ꯅꯥꯔꯒ ꯑꯩꯅ ꯆꯥꯕꯁꯤꯡꯁꯦ ꯍꯥꯏꯔꯛꯎꯔꯥ
ꯎꯝ ꯅꯪꯒꯤ ꯍꯤꯗꯥꯛ ꯃꯌꯥꯝꯗꯣ ꯍꯥꯢꯔꯛꯑꯣ
ꯌꯦꯟ ꯊꯣꯡꯕ ꯆꯥꯏꯗꯅ
ꯑꯥ
ꯍꯤꯗꯥꯛꯁꯨ ꯑꯃꯨꯛ ꯆꯥꯕ
ꯎꯝ
ꯍꯤꯗꯥꯛ ꯆꯕꯥ ꯌꯦꯟ ꯆꯥꯕ ꯂꯣꯏꯔꯒ ꯂꯥꯛꯑꯒ ꯍꯤꯗꯥꯛ ꯆꯥꯕ ꯂꯣꯏꯔꯒ ꯑꯃꯨꯛ ꯑꯥꯏꯁ ꯀ꯭ꯔꯤꯝ ꯑꯃꯨꯛ ꯆꯥꯥꯁꯜꯂꯦ
ꯑꯥꯢꯁ ꯀ꯭ꯔꯤꯝ ꯃꯊꯥꯡꯗꯤ ꯀꯩ ꯂꯩꯔꯤꯒꯦ
ꯑꯥꯏꯁ ꯀ꯭ꯔꯤꯝ ꯃꯊꯪ ꯈꯪꯗꯦ ꯏꯁꯤꯡ ꯕꯣꯇꯜ ꯑꯍꯨꯝ ꯃꯔꯤ ꯊꯛꯆꯜꯂꯅꯤ
ꯎꯝ ꯍꯩꯁꯨ ꯄꯨꯔꯥ ꯆꯥꯁꯤꯜꯂꯣꯗꯅ
ꯍꯩ ꯆꯥꯔꯗꯤ ꯍꯦꯟꯃꯜꯂꯧ ꯃꯥꯜꯂꯦ
ꯍꯣꯏ
ꯏꯃꯥꯟꯅꯕꯤꯅ ꯂꯩꯔꯛꯄ ꯂꯩꯔꯛꯄꯗꯨꯗ ꯆꯥꯅꯤꯡꯗ꯭ꯔꯦ ꯍꯥꯏꯗꯧꯁꯨ ꯇꯜꯂꯕ ꯑꯗꯨꯏꯒꯤ
ꯑꯁ ꯑꯈꯣꯏꯔꯣꯝꯗꯗꯤ ꯅꯣꯡ ꯁꯨꯡꯂꯦꯞ ꯂꯦꯞꯇ꯭ꯔꯦꯍꯦ
ꯎꯝ
ꯃꯄꯥꯟ ꯊꯣꯛꯄꯁꯨ ꯌꯥꯗꯔꯦ ꯅꯣꯡ ꯅꯣꯡ ꯇꯥꯏ ꯅꯣꯡ ꯆꯨꯕꯁꯤ ꯃꯈꯣꯟ ꯇꯥꯕ꯭ꯔꯣ
ꯈꯤꯇꯪ ꯇꯥꯕ ꯃꯥꯜꯂꯦ ꯎꯝ
ꯎꯝ ꯁꯥꯗꯤ ꯁꯥꯏ ꯍꯥꯏꯗꯤ ꯂꯩꯆꯤꯟ ꯌꯥꯝꯕꯅꯤꯅꯀꯣ
ꯎꯝ
ꯍꯣꯔꯦꯟ ꯆꯥꯛ ꯏꯟꯖꯥꯡ ꯀꯅꯥꯅ ꯊꯣꯡꯗꯣꯏꯅꯣ
ꯃꯤꯅ ꯊꯣꯡꯕꯤꯗꯣꯏꯅꯦ ꯄꯩꯁꯥ ꯄꯤꯔꯒ
ꯑꯁ ꯄꯩꯁꯥ ꯄꯥꯏꯕꯅꯤꯅ ꯂꯩꯔ ꯆꯥꯗꯣꯏꯅꯦꯕ
ꯂꯩꯔ ꯆꯥꯗꯧ ꯅꯠꯇꯦ ꯊꯣꯡꯍꯟꯗꯣꯏꯅꯦ
ꯍꯣꯏꯅꯦ ꯂꯩꯔꯒ ꯆꯥ ꯆꯥꯕꯒ ꯑꯃꯍꯥꯅꯤꯀꯣ ꯊꯣꯡꯍꯟꯕ ꯍꯥꯏꯁꯦ ꯅꯪ ꯃꯤꯉꯣꯟꯗ ꯄꯩꯁꯥ ꯄꯤꯗꯧ ꯅꯠꯇ꯭ꯔꯣ
ꯎꯝ ꯄꯤꯗꯣꯏꯅꯦ
ꯎꯝ ꯅꯕꯥꯟꯅꯕꯤ ꯑꯅꯤꯗꯨꯗꯤ ꯍꯩꯇ꯭ꯔꯕꯣ ꯅꯪꯒ ꯂꯩꯃꯤꯟꯅꯕ ꯑꯅꯤꯗꯣ
ꯐꯥꯒꯤ ꯇꯧꯕꯅꯦ
ꯍꯣꯁꯇꯦꯜ ꯍꯣꯁꯇꯦꯜ ꯗꯨꯃꯥꯏꯅ ꯂꯩꯔꯤꯅꯦ ꯃꯣꯏꯅ ꯂꯩꯕ ꯃꯐꯝꯒꯤꯗꯣ ꯄꯩꯁꯥ ꯊꯤꯔꯦꯗꯅ
ꯎꯝ
ꯑꯗꯨꯒ ꯆꯥꯕ ꯊꯛꯄ ꯂꯣꯏꯅꯗꯤ ꯁꯤꯅ ꯃꯣꯏꯅ ꯇꯧꯕ
ꯍꯣꯇꯦꯜ ꯃꯦꯅꯦꯖꯃꯦꯟꯒꯤ ꯆꯤꯠꯂꯤꯕꯔꯣ
ꯅꯠꯇꯦꯗ ꯑꯗꯨꯃꯛ ꯅꯠꯇꯦ
ꯑꯗꯨ ꯑꯣꯏꯔꯗꯤ ꯅꯪꯒꯤ ꯊꯕꯛ ꯃꯐꯝꯗꯨꯗꯩ ꯀꯩꯅꯣ ꯑꯥꯀꯥꯃꯣꯗꯦꯁꯟ ꯄꯤꯕ ꯃꯥꯜꯂꯦꯀꯣ
ꯎꯝ ꯄꯤꯕ
ꯎꯝ ꯅꯨꯡꯉꯥꯏꯕꯅꯦ ꯑꯗꯨꯃꯥꯏꯅ ꯂꯩꯕꯁꯦ
ꯑꯣ ꯏꯃꯥꯟꯅꯕꯤꯅ ꯍꯧꯖꯤꯛ ꯍꯥꯏꯌꯦ ꯅꯪꯁꯦ ꯑꯍꯥꯟꯕ ꯂꯥꯛꯄꯗ ꯇꯥ ꯋꯥꯒ ꯌꯥꯝ ꯉꯥꯡꯗꯧ ꯃꯥꯟꯗꯦ
ꯃꯑꯣꯡꯗꯣ
ꯑꯥ ꯌꯥꯝꯅ ꯇꯨꯃꯤꯟꯅ ꯂꯩꯗꯧ ꯃꯥꯜꯂꯦ ꯅꯪꯁꯦ ꯄꯉꯥꯡ ꯉꯥꯡꯉꯝꯗꯧ ꯃꯥꯜꯂꯦ ꯍꯥꯏꯔꯒ ꯍꯧꯖꯤꯛ
ꯌꯥꯝ ꯐꯔ ꯂꯩꯔꯝꯃꯦ ꯅꯪꯁꯦ ꯍꯥꯏꯔꯛꯏꯅꯦ꯫
ꯍꯧꯖꯤꯛꯗꯤ ꯃꯣꯏꯗꯒꯤ ꯍꯦꯜꯂꯦ ꯍꯥꯏꯒꯣ꯫
ꯃꯣꯏ ꯃꯣꯏ ꯃꯔꯣꯟ ꯈꯪꯗꯕꯅꯤꯅ ꯏꯪꯂꯤꯁ ꯍꯩꯕ ꯍꯩꯇꯕ ꯉꯥꯡꯉꯤꯅꯦ ꯅꯣꯛꯅꯤꯡꯕꯅꯦ ꯈꯪꯕ꯭ꯔꯥ ꯑꯩꯒꯤ ꯏꯪꯂꯤꯁꯁꯤꯁꯨ꯫ ꯅꯪ ꯇꯥꯔꯗꯤ ꯅꯣꯛꯄꯗ ꯁꯤꯔꯅꯤ꯫
ꯃꯣꯏꯁꯨ ꯃꯩꯇꯩꯂꯣꯟ ꯈꯪꯗ꯭ꯔꯣ꯫
ꯈꯪꯗꯦꯗ꯫
ꯑꯦ ꯃꯅꯤꯄꯨꯔ ꯃꯆꯥꯉꯥꯛ ꯅꯠꯇ꯭ꯔꯣ꯫
ꯌꯥꯝ ꯈꯪꯗꯦ ꯃꯅꯤꯄꯨꯔ ꯃꯆꯥ ꯅꯠꯇꯕꯁꯨ ꯂꯩꯗꯅ꯫
ꯎꯪ ꯑꯗꯨ ꯑꯣꯏꯔꯗꯤ ꯍꯤꯟꯗꯤꯗꯣ ꯈꯔ ꯅꯩꯁꯜꯂꯣ ꯀꯩꯗꯧꯒꯦ꯫
ꯍꯤꯟꯗꯤ ꯅꯩꯁꯟꯕꯗꯣ
ꯎꯝ꯫
ꯌꯥꯗꯦꯅꯦ꯫
ꯑꯩꯁꯨꯅꯦ ꯇꯥꯊꯣꯄꯗꯤ ꯍꯩ ꯑꯗꯨ ꯉꯥꯡꯊꯣꯄꯗꯤ ꯍꯩꯇꯦ꯫
ꯇꯥꯊꯣꯛꯄ ꯐꯥꯎ ꯍꯩꯇꯦ ꯑꯩꯗꯤ꯫
ꯎꯝ ꯑꯗꯨꯒꯤꯅꯦ ꯑꯩ ꯅꯍꯥꯟ ꯊꯕꯛ ꯀꯧꯔꯛꯄꯁꯨ ꯆꯠꯇꯕꯁꯦ꯫
ꯕꯦꯔꯥꯅꯤꯀꯣ ꯍꯤꯟꯗꯤ ꯉꯥꯡꯕ ꯍꯩꯇꯕꯁꯨ꯫
ꯑꯩ ꯃꯄꯥꯟ ꯊꯣꯛꯑꯗꯤ ꯑꯗꯨꯝ ꯈꯪꯉꯅꯤꯗ ꯑꯗꯨ ꯑꯣꯏꯔꯁꯨ ꯍꯧꯖꯤꯛꯄꯨꯗꯤ ꯌꯨꯝꯗ ꯂꯩꯔꯤꯕꯅꯤꯅꯀꯣ ꯉꯥꯡꯅꯕꯒꯤ ꯃꯤ ꯂꯩꯇꯕꯒꯤ ꯈꯪꯗꯕ
ꯃꯨꯚꯤꯗꯣ ꯌꯦꯡꯖꯜꯂꯣꯅꯦ ꯀꯔꯤꯅꯣ꯫
ꯑꯁ ꯃꯨꯚꯤ ꯌꯦꯡꯉꯁꯨ ꯃꯣꯏ ꯑꯦꯛꯁꯟꯗꯒꯤ ꯒ꯭ꯌꯥꯟ ꯇꯥꯕꯅꯤꯅ꯫
ꯍ꯫
ꯍꯤꯟꯗꯤꯁꯨ ꯀꯩꯅꯣ ꯂꯩꯗ ꯃꯈꯜ ꯌꯥꯝ ꯂꯩꯗ꯫ ꯃꯖꯥ ꯍꯤꯟꯗꯤ ꯂꯩꯌꯦ ꯑꯗꯨ ꯃꯅꯨꯡ ꯁꯥꯎꯠꯀꯤ ꯍꯤꯟꯗꯤꯅ ꯇꯣꯡꯉꯥꯜꯂꯦ ꯅꯣꯔꯠꯀꯤ ꯍꯤꯟꯗꯤꯁꯨ ꯇꯣꯡꯉꯥꯜꯂꯦ꯫ ꯍꯣꯏ ꯀꯃꯟ ꯂꯦꯡꯒ꯭ꯋꯦꯖ ꯑꯃꯗꯤ ꯂꯩꯌꯦꯕ ꯀꯣ ꯑꯗꯨ ꯑꯣꯏꯔꯁꯨ꯫ ꯀꯃꯟꯗꯣ ꯉꯥꯡꯀꯥꯟꯗ ꯀꯩ ꯍꯥꯏꯁꯦꯔ ꯑꯩꯈꯣꯏꯗꯤ ꯄꯥꯛ ꯉꯥꯡꯗꯕꯅꯤꯅꯦ ꯃꯔꯣꯏ ꯈꯣꯏ-ꯈꯣꯏꯕ ꯍꯥꯏꯕ꯭ꯔ꯫ ꯃꯔꯣꯟ ꯀꯣꯏꯕ ꯍꯥꯏꯔ ꯁꯨꯃꯥꯏꯅ ꯇꯧꯕꯅꯤꯅ꯫
ꯈꯪꯗꯦꯗ ꯑꯩꯗꯤ ꯑꯗꯨꯒꯨꯝꯕꯗꯣ꯫
ꯎꯍꯨꯝ꯫
ꯅꯕꯣꯛ ꯅꯠꯇ꯭ꯔꯣ ꯅꯍꯥꯟ ꯅꯥꯔꯒ ꯂꯩ ꯍꯥꯏꯕꯗꯣ꯫
ꯎꯝ ꯅꯥꯔꯒ ꯂꯩꯌꯦ꯫
ꯈꯔ ꯐꯔꯕꯣ꯫
ꯐꯗ꯭ꯔꯤꯗ ꯐꯗꯧ ꯃꯥꯥꯟꯗ꯭ꯔꯦ꯫ ꯑꯍꯟ ꯑꯣꯏꯔꯕꯅꯤꯅ ꯀꯩ ꯎꯄꯥꯏ ꯂꯩ ꯅꯨꯡꯁꯤꯔ
ꯎ ꯍꯅꯨꯔꯛꯄꯒꯤ ꯂꯩꯅꯥ ꯑꯣꯏꯔꯝꯒꯅꯤꯅ ꯍꯥ꯫
ꯑꯩꯈꯣꯏꯁꯨ ꯅꯣꯡꯃꯗꯤꯃ ꯅꯣꯡꯃꯁꯨ ꯅꯣꯡꯃ ꯅꯠꯇ꯭ꯔꯗꯤ ꯅꯣꯡꯃ ꯑꯩꯈꯣꯏꯒꯤꯁꯨ ꯃꯇꯝ ꯂꯥꯛꯀꯅꯤ
ꯎꯝ ꯂꯥꯥꯛꯀꯅꯤ ꯂꯥꯛꯀꯅꯤ ꯍꯥꯅꯥ ꯁꯤꯔꯥꯗꯤ ꯈꯡꯗꯦꯀꯣ
ꯑꯗꯨ ꯁꯤꯔꯗꯤ ꯐꯔꯦ ꯀꯩꯅꯣ ꯑꯋꯥꯕꯗꯣ ꯈꯪꯗꯕꯤꯗ ꯁꯤꯗꯧ ꯂꯩꯔ ꯄꯨꯟꯁꯤꯅꯤ ꯅꯪꯁꯨ ꯑꯩꯁꯨ ꯅꯣꯡꯃ ꯅꯠꯇ꯭ꯔ ꯅꯣꯡꯃꯗꯤ ꯁꯤꯗꯧ ꯂꯩꯔꯝ
ꯎꯝ
ꯍꯤꯡꯉꯤꯀꯥꯟꯁꯤꯗ ꯐꯖꯅ ꯅꯨꯡꯁꯤꯅꯔꯒ ꯂꯩꯁꯦ
ꯍꯣꯏꯅꯦ ꯑꯣꯖꯥ
ꯈꯜꯂꯨꯔꯒ ꯀꯣ꯫
ꯎꯝ꯫
ꯅꯨꯡꯉꯥꯏꯇꯦꯕ ꯌꯥꯝꯅ꯫
ꯑꯁ ꯍꯟꯗꯛꯁ‌ꯦ꯫ ꯐ꯭ꯔꯤꯗ ꯑꯗꯨꯝ ꯂꯩꯕꯅꯤꯅ ꯒ꯭ꯌꯥꯟ ꯂꯥꯛꯀꯦ ꯃꯝꯃꯤ꯫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
ꯋꯥꯈꯜ ꯊꯣꯛꯇ꯭ꯔ‌ꯦ꯫ ꯃꯄꯥꯟ ꯆꯠꯅꯕꯒꯤꯁꯨ ꯏꯔꯥꯡ ꯂꯩꯌꯦ ꯍꯥꯏꯅ ꯆꯠꯊꯣꯛ ꯆꯠꯁꯤꯟꯁꯨ ꯅꯨꯡꯉꯥꯏꯇꯦ꯫
ꯎꯝ꯫
ꯑꯦ ꯑꯗꯨ ꯅꯍꯥꯟ꯫ ꯍꯧꯔꯛꯄ ꯃꯇꯝꯗ ꯅꯪꯒꯤ ꯀꯩꯅꯣꯗꯣ ꯂꯩꯔꯤꯕ ꯅꯠꯇ꯭ꯔꯣ ꯀꫭꯂꯦꯖꯇꯥ ꯂꯩꯔꯤꯕ ꯅꯠꯇ꯭ꯔꯣ꯫
ꯂꯩꯌ‌ꯦ꯫
ꯑꯣ ꯑꯗꯣ꯫ ꯑꯥ ꯃꯅꯤꯡꯂꯣꯝꯗ ꯂꯩꯔꯤꯕꯁꯤꯡꯗꯨꯁꯨ ꯃꯃꯥꯡꯗ ꯂꯣꯏ ꯊꯣꯛꯈꯦ ꯍꯥꯏꯕꯥ꯫
ꯎꯝ ꯈꫭꯏꯁꯨ ꯊꫭꯛꯏꯅꯤꯅꯦ
ꯑꯗꯨ ꯒꯅ ꯑꯦꯜꯁꯤꯡꯗꯤ꯫ ꯀꯅꯥꯅꯣ ꯃꯆꯤꯟꯖꯥꯛ ꯊꯥꯛꯏꯅꯣ꯫
ꯑꯗꯨꯝ ꯒꯥꯔꯤꯗ ꯑꯃꯨꯛ ꯊꫭꯛꯑꯒ ꯊꯥꯛꯑꯅꯤ ꯑꯃꯨꯛ ꯂꯥꯛꯑꯅꯤ꯫
ꯑꯥꯁ꯫ ꯍꯣꯏꯅꯦ ꯒꯥꯔꯤ ꯑꯆꯧꯕ ꯂꯩꯕꯅꯤꯅ ꯍꯥ꯫
ꯎꯝ ꯊꯥꯎꯗ ꯆꯠꯀꯦꯔꯥ ꯊꯥꯎꯗ ꯄꯩꯁꯥ ꯃꯥꯡꯗꯣꯏꯔ꯫ ꯍꯪꯗꯦ ꯃꯤꯅ꯫
ꯗ꯭ꯔꯥꯏꯚꯔ ꯑꯐꯥꯕ ꯑꯣꯜꯂꯕꯅꯤꯅ꯫
ꯍꯨꯝ꯫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
ꯍꯥꯟꯅ ꯊꯧꯕ ꯍꯩꯇꯥꯔꯗꯤꯗꯤ ꯃꯥꯅ ꯍꯦꯟꯅ ꯊꯧꯅꯤꯡꯉꯝꯒꯅꯤꯗ꯫
ꯎꯝ꯫
ꯍꯥꯏꯗꯤ ꯃꯑꯣꯡꯗꯣ ꯈꯤꯇꯪ ꯈꯔ ꯈꯪꯉꯕꯅꯤꯅꯀꯣ꯫
ꯎꯝ ꯅꯪꯗꯤ ꯑꯃꯨꯛ ꯂꯥꯛꯑꯔꯣꯏꯗ꯭ꯔꯣ ꯑꯗꯨꯗ꯫
ꯑꯦ ꯀꯩꯗꯧꯕ꯫ ꯑꯩꯗꯤ ꯈꫭꯏ ꯃꯃꯥ ꯍꫭꯏ ꯌꯨꯝ ꯁꯥꯔꯤꯕꯗꯣ꯫ ꯌꯦꯡꯊꯣꯡ ꯌ‌ꯦꯡꯖꯤꯟ꯫ ꯁꯨꯕ ꯌꯥꯕ ꯀꯔꯤ ꯂꯩꯒꯦ ꯍꯥꯏꯅ ꯁꯨꯝ ꯂꯩꯕ ꯋꯥꯅꯤꯗ꯫ ꯑꯗꯨꯗ ꯂꯩꯔꯒ ꯑꯩꯒꯤ ꯀꯥꯟꯅꯥꯅꯕꯁꯨ ꯂꯩꯇꯦ꯫ ꯍꯥꯏꯗꯤ ꯃꯤ ꯂꯩꯕꯅꯤꯅꯀꯣ꯫
ꯎꯝ꯫
ꯒꯥꯔꯤ ꯊꯧ ꯊꯣꯛ ꯊꯧꯖꯤꯟꯒꯨꯝꯕ ꯈꯛꯇ ꯑꯣꯏꯔꯁꯨ꯫ ꯐ꯭ꯔꯤꯗ ꯂꯩꯕꯁꯨꯕꯨꯗꯤ ꯂꯥꯛꯄ ꯋꯥꯅꯤꯗ ꯇꯪꯒꯤ꯫
ꯐꯩꯌꯦ ꯐꯩꯌꯦ꯫
ꯑꯣ꯫ ꯑꯗꯨꯒ ꯅꯪ ꯅꯍꯥꯟꯅ ꯌꯥꯝ ꯄꯨꯔꯥ ꯂꯋꯥꯏ ꯇꯥꯏꯍ‌ꯦ꯫ ꯌꯝ ꯆꯠꯀꯦ ꯍꯥꯏ ꯊꯤꯂꯝꯒꯦ ꯍꯥꯏꯔꯁꯨ ꯑꯣ꯫ ꯄꯨꯔꯥ ꯈꯪꯗꯕ ꯇꯥꯞꯇ꯫
ꯀ꯭ꯔꯝ ꯀꯥꯟꯅꫭ ꯀꯥꯎꯒ꯭ꯔ‌ꯦ꯫
ꯀꯥꯎꯔꯝꯃꯅꯤ꯫
ꯊꯤꯟ ꯊꯤꯟꯕꯤꯕ ꯌꯥꯗꯕ꯫
ꯑꯩꯅ ꯊꯤꯟꯕꯤꯒꯦ ꯅꯪ ꯌꯨꯝ ꯆꯠꯀꯦ ꯍꯥꯏꯕꯗ꯫ ꯊꯤꯟꯕꯤꯔꯒꯦ ꯍꯥꯏꯕꯗꯣ ꯅꯪꯅ ꯇꯨꯃꯤꯟꯅ ꯂꯥꯏꯟꯗ ꯆꯛꯈꯤꯕ꯫ ꯅꯠꯇꯦꯅꯦ ꯅꯪꯅ ꯌꯨꯝ ꯆꯛꯀꯦꯅ ꯆꯠꯈꯤꯕꯗꯣ ꯒꯥꯔꯤꯂꯦꯟ ꯐꯖꯅ ꯊꯤꯜꯂꯒ꯫ ꯀꯥꯎꯔꯕꯣ?
ꯀꯥꯎꯔꯦ꯫
ꯂꯥꯏꯟꯗ ꯆꯠꯂꯒ ꯌꯨꯝ ꯌꯧꯔꯦꯅ ꯐꯣꯟ ꯇꯧꯔꯛꯄꯗꯣ ꯑꯩꯉꯣꯟꯗ꯫
ꯎꯝ
ꯑꯗꯨꯗꯗꯤ ꯑꯩ ꯒꯥꯔꯤ ꯂꯩꯔꯤꯕꯅꯤꯅ ꯐ꯭ꯔꯤꯗ ꯂꯩꯗꯣꯏ ꯁꯔꯨꯛꯄꯨꯗꯤ ꯅꯣꯡ ꯐꯥꯗꯣꯛ
ꯀꯣꯏꯕ ꯑꯗꯨꯃꯥꯏꯅ ꯆꯠꯊꯣꯛꯑꯒ ꯑꯩꯁꯨ ꯊꯤꯂꯝꯃꯒꯦ ꯍꯥꯏꯕ ꯋꯥꯅꯤꯗ꯫ ꯅꯪꯅꯗꯤ ꯅꯌꯨꯝꯗ ꯂꯥꯛꯑꯅꯤ ꯍꯥꯏꯅ ꯀꯤꯕꯒꯤꯀꯣ꯫
ꯑꯩ ꯌꯨꯝꯗꯣ ꯐꯖꯗꯕ ꯑꯗꯨꯒꯤ ꯎꯍꯟꯅꯤꯡꯗꯦ꯫
ꯅꯠꯇꯦ ꯅꯌꯨꯝꯗ ꯂꯥꯛꯀꯦ ꯍꯥꯏꯕ ꯅꯠꯇꯦꯗ ꯑꯩꯅ ꯍꯥꯏꯔꯤꯁꯦ꯫
ꯍꯜꯂꯣ
ꯅꯪꯅ ꯄꯩꯁꯥ ꯇꯤꯡꯒ ꯆꯠ
ꯑꯗꯨ ꯁꯔꯨꯛꯄꯨꯗꯤ ꯆꯥꯅꯕ ꯀꯔꯤ ꯂꯩꯔꯒ ꯆꯠꯄꯁꯨ ꯌꯥꯏꯗꯅ꯫
ꯎꯝ
ꯀꯩꯅꯣ ꯌꯥꯝ ꯂꯥꯡꯉꯦ꯫
ꯆꯨꯝꯃꯦ ꯆꯨꯝꯃꯦ ꯅꯣꯡꯃꯃ ꯊꯤꯟꯕꯤꯌꯣ꯫
ꯍꯧꯖꯤꯛꯇꯤ ꯒꯥꯔꯤ ꯂꯥꯏꯇ꯭ꯔꯦ ꯎꯄꯥꯏ ꯎꯝꯔꯣ꯫
ꯎꯄꯥꯏ ꯂꯩꯅꯕ ꯇꯧ꯫
ꯎꯝ ꯎꯝ ꯍꯣꯏꯅꯦ ꯍꯧꯖꯤꯛ ꯀꯟꯅ ꯄꯩꯁꯥ ꯇꯥꯜꯂꯤꯁꯤꯗꯤ
ꯑꯩ ꯍꯦꯛ ꯊꯣꯛꯂꯛꯄꯗ꯫
ꯍꯣꯏ ꯍꯣꯏ ꯍꯥꯏꯕꯤꯔꯣ ꯄꯩꯁꯥ ꯄꯨꯔ ꯂꯥꯎ ꯒꯥꯔꯤ ꯂꯧꯔꯨꯁꯤ꯫
ꯀꯣꯝꯂꯥꯗꯣ ꯄꯤꯔꯛꯑꯣ꯫
ꯑꯦꯁ ꯀꯣꯝꯂꯥ ꯍꯥꯏꯔꯒꯀꯣ
ꯎꯝ
ꯒꯥꯏꯂꯦꯟ ꯐꯥꯗꯔ ꯅꯍꯥꯟ ꯀꯣꯝꯂꯥꯛ ꯄꯨꯔꯛꯑꯣ ꯍꯥꯏꯅ ꯑꯩꯉꯣꯟꯗ ꯄꯩꯁꯥ ꯊꯥꯔꯛꯏꯗꯅ꯫
ꯎꯝ
ꯑꯗꯨꯗ ꯑꯩ ꯆꯠꯊꯣꯛꯂꯝꯗꯥꯏꯗ ꯍꯥꯏꯔꯝꯃꯗꯤ ꯐꯒꯗꯧꯕ ꯂꯝꯕꯤ ꯆꯠꯂꯤꯉꯩꯗ ꯍꯥꯏꯔꯛꯄꯅꯤꯅ ꯑꯩꯁꯨ ꯂꯝꯕꯤ ꯃꯇꯥꯏꯗ ꯌꯣꯜꯂꯤꯕ ꯈꯜꯂꯒ ꯄꯨꯔꯛꯄꯅꯦꯕꯀꯣ ꯑꯗꯨꯁꯨ ꯅꯠꯇ꯭ꯔꯗꯤ ꯅꯠꯇꯦ ꯑꯗꯨꯗꯒꯤ ꯍꯦꯟꯅ ꯍꯥꯎꯕꯁꯨ ꯂꯩꯕ
ꯑꯁ
ꯑꯩꯈꯣꯏꯅ ꯂꯧꯒꯦ ꯍꯥꯏꯔꯒꯗꯤ ꯀꯩ ꯍꯥꯏꯁꯤꯔ ꯑꯣꯅꯔꯁꯤꯡꯗ ꯀꯟꯇꯦꯛ ꯇꯧꯔꯒꯀꯣ
ꯎꯝ
ꯃꯣꯏꯅ ꯕꯣꯛꯁ ꯕꯣꯛꯁ ꯊꯝꯃꯒ ꯂꯩꯒꯅꯤꯕ
ꯎꯝ
ꯑꯗꯨ ꯅꯠꯇꯕꯤꯗ ꯑꯩꯅꯗꯤ ꯈꯣꯂꯥ ꯈꯣꯂꯥ ꯁꯦꯝꯃꯒ ꯌꯣ ꯄꯨꯔꯛꯄꯅꯤꯅ ꯄꯨꯔꯥꯞ ꯅꯨꯃꯤꯠ ꯅꯤꯅꯤꯒꯨꯝꯕ ꯍꯥꯟꯅ ꯍꯦꯛꯂꯝꯕꯁꯨ ꯌꯥꯎꯔꯝꯕ ꯃꯥꯜꯂꯦꯕ ꯃꯣꯢꯁꯨ
ꯎꯝ ꯑꯗꯣ
ꯎꯝ
ꯑꯩꯒꯤꯁꯨ ꯄꯨꯔꯛ